ꯍꯜꯂꯣ
ꯃꯥꯅꯕꯤ
ꯇꯥꯔꯦ ꯇꯥꯔꯦ ꯃꯥꯥꯟꯕꯤ
ꯑ
ꯍꯜꯂꯣ
꯭ꯔꯣ
ꯇꯥꯏꯌꯦ ꯀꯁ ꯍꯥꯕꯅꯥ
ꯆꯥꯗ꯭ꯔꯤ ꯏꯕꯦꯝꯃ ꯏꯟꯁꯥꯡꯗꯣ ꯎꯅꯦ ꯈꯟꯕꯗ ꯆꯥꯅꯤꯡꯗ꯭ꯔꯦ
ꯑꯩ ꯉꯁꯥꯏ ꯆꯥꯛ ꯂꯧꯊꯣꯛꯑꯦꯕ ꯑꯗ ꯌꯦꯟꯁꯥꯡ ꯍꯋꯥꯏꯗꯨꯣ ꯂꯧꯔꯛꯑꯒ ꯑꯃꯦꯠꯄꯗꯣ ꯑꯩꯗꯤ ꯍꯥꯞꯈꯩ ꯍꯥꯞꯄ ꯂꯧꯕ ꯀꯥꯎꯔꯕ ꯑꯗꯨꯒ ꯍꯧꯖꯤꯛ ꯆꯥꯔꯝꯗꯥꯏꯗ ꯆꯥꯔꯝꯗꯥꯏꯗ ꯊꯣꯛꯑ ꯌꯦꯡꯀꯥꯟꯗ ꯑꯩ ꯇꯤꯡꯀꯣꯗ ꯌꯎꯍꯧꯕ ꯑꯃꯦꯠꯄꯗꯨꯣ ꯌꯥꯎꯗꯕꯤ ꯐꯦꯡꯅ ꯊꯝꯃꯃꯤꯕ ꯃꯤꯅ
ꯑꯦꯅ ꯀꯩ ꯅꯣꯠꯇꯗꯤꯦ
ꯑꯗꯨꯅꯦꯁꯦ ꯑꯩ ꯂꯩꯔꯝꯕ ꯈꯔꯗꯣ ꯑꯃꯨꯛ ꯂꯧꯔ ꯂꯥꯛꯑꯦ ꯉꯁꯥꯏ ꯍꯥꯞꯄ ꯂꯩꯍꯔꯕꯅꯦ ꯑꯩꯁꯦ ꯊꯣꯛꯀꯦ ꯇꯧ ꯑꯗꯨꯒ ꯑꯃꯨꯛ ꯀꯥꯎꯕ
ꯑꯥ
ꯑꯗꯨꯒ ꯑꯗꯨꯗꯣ ꯂꯣꯏ ꯐꯦꯡꯇꯣꯛꯑꯀꯥꯟꯗ ꯂꯩꯔꯝꯃꯦ ꯊꯝꯃꯝꯃꯦ ꯇꯤꯀꯣꯠꯇꯣ
ꯌꯥꯝꯅ ꯕꯦꯕꯥꯔ ꯂꯩꯕ ꯍꯨꯔꯥꯟꯕ ꯑꯣꯏꯗꯣꯏꯅꯦ
ꯎꯝ ꯕꯦꯕꯥꯔꯗ ꯑꯩꯅ ꯍꯨꯔꯥꯟꯈ꯭ꯔꯦ ꯑꯗꯣ ꯑꯩꯅ ꯑꯃꯨꯛ ꯈꯔ ꯂꯩꯕꯗꯣ ꯑꯃꯨꯛ ꯄꯨꯔ ꯂꯥꯛꯑꯦ ꯑ ꯎꯝ ꯅꯣꯏꯗꯤ ꯆꯥꯛꯂꯣꯕꯣ
ꯑ ꯑꯩꯈꯣꯏ ꯇꯤꯐꯤꯟ ꯑꯗꯨꯝ ꯊꯝꯕꯅꯦ ꯑꯩꯗꯣ ꯀꯨꯝꯗ꯭ꯔꯦꯗꯤ
ꯎꯝ ꯃꯈꯥꯗ ꯇꯤꯐꯤꯟ ꯃꯌꯥꯝ ꯉꯛꯇ ꯅꯣꯏ ꯌꯥꯎꯔꯝꯃꯅꯤ
ꯌꯥꯎꯕꯅꯦ ꯑꯩꯈꯣꯏ ꯍꯧꯖꯤꯛꯀꯥ ꯑꯗꯨꯃꯥꯏꯅ ꯂ ꯊꯝꯃꯦ ꯀꯨꯝꯊꯣꯛ ꯀꯨꯝꯖꯤꯟ ꯇꯟꯕ ꯌꯥꯎꯔ ꯁꯤ ꯀ ꯃꯥꯅꯕꯨꯗꯤ ꯑꯗꯨꯝ ꯂꯧꯑꯣ ꯂꯣꯏꯈ꯭꯭ꯔꯔꯤ
ꯅꯪ ꯅꯥꯀꯟꯒꯤ ꯃꯤꯗꯨꯗꯤ ꯂꯥꯛꯑꯕꯣ
ꯂꯥꯛꯑ ꯑꯅꯤꯃꯛꯅ ꯑꯃꯕꯨꯗꯤ ꯀꯟꯅ ꯌꯥꯇꯥꯔꯤ ꯃꯥꯒꯤ
ꯃꯥꯒꯤ ꯑꯍꯧꯕꯩ ꯃꯇ ꯌꯎꯔꯝꯒꯤꯔꯣ
ꯌꯧꯗ꯭ꯔꯤ ꯑꯗꯨꯅ ꯑꯗꯨꯝ ꯐꯣꯟꯗꯗꯤ ꯈꯤꯡꯗꯤ ꯈꯤꯡꯉꯦ ꯑꯣꯏꯁꯨꯨꯝ ꯐꯠꯇꯦ
ꯎꯝ ꯍꯧꯒꯠꯅꯕ ꯊꯝꯕꯤꯔꯕ
ꯎꯝꯪꯪꯗꯦ ꯍꯧꯒꯠꯅꯕ ꯅꯠꯇꯦ ꯃꯥꯒꯤꯁꯦ
ꯎꯝ ꯃꯤ ꯍꯧꯒꯠꯅꯕ ꯃꯤ ꯍꯧꯒꯠꯅꯕ ꯑꯛꯇ
ꯅꯪꯒꯤ ꯇꯣꯉꯥꯟꯕ ꯃꯈꯣꯟ ꯇꯥꯏꯣ
ꯎꯝ ꯇꯥꯕ꯭ꯔꯥ
ꯑ
ꯑꯣꯔꯕ ꯌꯥꯗ ꯃꯥ
ꯎꯝ ꯋꯥꯔꯧꯕꯧꯕꯗꯤ ꯋꯥꯔꯧꯗꯤꯗ ꯁꯣꯏꯅꯤ ꯁꯣꯏꯅꯤ ꯍꯥꯏꯕꯩ ꯄꯥꯈꯠꯄꯩꯅꯦ
ꯍꯣꯏ ꯑꯃ ꯎꯝ ꯉꯁꯥꯏꯒꯤꯗꯨꯗꯤꯅꯦ ꯍꯪꯉꯕ ꯁꯤꯅꯣꯗ ꯂꯩꯈ꯭ꯔꯦ
ꯑꯩꯁꯨ ꯑꯃꯗ ꯂꯩ ꯑꯩꯒꯤꯁꯨ ꯁꯨꯅꯣꯗ ꯂꯩꯌꯦ ꯑꯃ ꯀꯃꯥꯏꯅ ꯇꯧꯔꯤꯅꯣ
ꯈꯝꯗꯦ
ꯑꯗꯨ ꯁꯅꯨ ꯌꯥꯝꯃꯗꯤ ꯑꯊꯤꯡꯕꯤꯗ ꯇꯧꯅꯤ ꯍꯥꯏꯌꯦ
ꯑꯣ ꯁꯤꯅꯣ ꯑꯃꯗꯤ ꯂꯩꯈ꯭ꯔꯦ ꯉꯁꯥꯏ
ꯑꯊꯤꯡꯕꯤ ꯌꯥꯝꯃꯗꯤ ꯑꯃꯨꯛ ꯑꯊꯤꯡꯕꯤꯗ ꯂꯩꯗꯣꯏꯕ
ꯑꯣ ꯍꯧꯗꯤ ꯉꯁꯥꯏꯒꯤꯗꯣ ꯑꯩꯅ ꯅꯪꯉꯣꯟꯗ ꯊꯥꯔꯛꯏꯗꯅ ꯐꯣꯇꯣ ꯀꯥꯞꯄꯒ ꯑꯗꯨꯗꯣ ꯌꯥꯗꯦ ꯍꯥꯏꯕ ꯑꯗꯨꯗꯨꯒꯤ ꯑꯗꯨꯗꯩꯗꯨꯗ ꯁꯤꯅꯣ ꯆꯠꯈ꯭ꯔꯦ
ꯑ ꯑꯂꯣ ꯃꯇꯨꯡ ꯌꯥꯝ ꯂꯩꯔꯤꯗ ꯑꯃꯅꯤ ꯑꯗꯤ ꯀꯩꯁꯨ ꯀꯥꯏꯗꯦ ꯃꯌꯥꯝ ꯌꯥꯝꯕ ꯑꯗꯨꯗꯅꯦ
ꯍꯣꯏ ꯑꯗꯨꯒꯕꯨꯗꯤ
ꯑꯩꯒꯤꯁꯨ ꯃꯔꯤ ꯃꯉꯥꯃꯨꯛꯇꯤ ꯌꯥꯎꯔꯦ
ꯎꯝ ꯅꯈꯣꯏ ꯄ ꯄꯨꯡ ꯀꯌꯥ ꯆꯠꯇꯣꯏꯅꯣ
ꯀꯩꯅꯣ ꯏꯃꯥꯟꯅꯕꯤꯗꯨꯅ ꯀꯩꯅꯣꯃꯅꯤ ꯄꯩꯁꯥꯏ ꯇꯔꯥꯃꯥꯊꯣꯏ ꯇꯔꯥꯃꯥꯊꯣꯏ ꯃꯈꯥꯏ ꯑꯗꯨꯋꯥꯏꯗ
ꯑꯣ ꯈ꯭ꯔ ꯊꯦꯡꯂꯞꯅ
ꯎꯝ ꯃꯣꯏꯒꯤ ꯏ ꯑꯃ ꯊꯕꯛ ꯆꯠꯄ ꯁꯤꯗ ꯌꯥꯎꯁꯦ ꯍꯥꯏꯌꯦ
ꯀꯅꯥꯒꯤ
ꯃꯣꯏꯒꯤ ꯃꯣꯏ ꯆꯤꯆꯦ ꯑꯃ ꯂꯩꯕꯗꯨ
ꯑꯣ ꯂꯥꯛꯀꯅꯤ ꯍꯥꯏꯕ ꯁꯤꯗ
ꯑꯥ ꯑꯗꯨ ꯊꯛꯄꯨ ꯆꯠꯀꯥꯟꯗ ꯒꯥꯔꯤꯗ ꯌꯥꯎꯃꯤꯟꯅꯈ꯭ꯔꯁꯦ ꯆꯠꯈ꯭ꯔꯁꯦ ꯑꯗꯨꯗ
ꯑꯣ ꯃꯥ ꯐꯤ ꯁꯨꯅꯤꯅ ꯆꯥꯈꯤꯕꯈꯤꯕꯅꯦ
ꯑ ꯤꯁꯃꯅꯤ ꯍꯥꯏ
ꯑꯗꯨꯒ ꯑꯩꯅ ꯍꯥꯏꯕꯗꯣ ꯑꯩꯅ ꯍꯪꯉꯦ ꯑꯗꯨ ꯃꯥ ꯐꯤꯁꯨꯅꯤ ꯍꯥꯏ ꯑꯗꯨꯒ ꯅꯪꯒꯤꯗꯣ ꯍꯥꯏꯩꯔꯛꯑꯦ ꯑꯩꯅ ꯍꯥꯏꯕꯗꯣ
ꯎꯝ
ꯑꯗꯨꯗꯨꯒ ꯈꯪꯗꯦ ꯑꯩꯁꯦ ꯑꯗꯨꯕꯨꯗꯤ ꯑꯗꯨꯝ ꯊꯣꯛꯈꯤꯕ ꯑꯩꯗꯤ ꯌꯨꯝ ꯆꯠꯄꯩ ꯄꯨꯂꯞ ꯄꯨꯊꯣꯛꯈ꯭ꯔꯁꯤꯔꯎ ꯍꯪꯗꯦ ꯍꯣꯔꯦꯟ ꯑꯃꯨꯛ ꯍꯟꯖꯜꯂꯛꯑꯀꯥꯟꯗ ꯑꯃꯨꯛ ꯊꯦꯡꯗꯣꯏꯔ ꯑꯣꯏꯣꯏꯗꯤ
ꯎ ꯎ
ꯒ꯭ꯟ ꯇꯥꯗꯦ ꯎꯝ ꯑꯗꯣ ꯑꯩꯒꯤꯗꯤ ꯐꯣꯟ ꯇꯧꯔꯛꯇꯕꯅꯤꯅ ꯆꯠꯄꯗꯣ
ꯎꯝ
ꯑꯗꯨꯒꯤ ꯋꯥꯔꯤꯅꯤ
ꯑꯗꯣ ꯎ ꯍꯣꯔꯦꯟ ꯆꯠꯂꯝꯗꯥꯏꯗꯨꯗꯣ ꯍꯪꯁꯦ ꯎꯝ ꯊꯥꯗꯤꯦ ꯊꯥꯖꯟꯈ꯭ꯔꯦ ꯑꯗꯨꯃꯥꯏꯅ
ꯑꯣ ꯃꯣꯏꯒꯤꯁꯨ ꯃꯤ ꯈꯔꯗꯤ ꯑꯗꯨꯝ ꯂꯥꯛꯝꯗꯧ ꯃꯥꯜꯂꯦ ꯑꯗꯨꯒ ꯑꯇꯣꯞꯄ ꯀꯩꯅꯣ ꯃꯐꯝꯒꯤꯁꯨ ꯇꯧꯋꯦꯕ ꯃꯣꯏ ꯑꯗꯨꯝꯕꯒꯤ
ꯑꯥ
ꯍꯥꯏꯗꯤ ꯃꯐꯝ ꯑꯇꯩ ꯑꯩꯈꯣꯏ ꯁꯨꯝ ꯆꯠꯄ ꯑꯩꯈꯣꯏꯔꯣꯝ ꯁꯥꯏꯠꯀꯤꯗ ꯂꯩꯕ ꯑꯃꯈꯛꯁꯨ ꯇꯧꯔꯦꯝꯃꯦꯕ ꯍꯥꯏꯗꯤ ꯁꯍꯔꯗꯅꯤ ꯀꯣꯂꯋꯥꯏꯗꯧꯕꯗꯤ ꯅꯠꯇꯦ
ꯎꯝ
ꯑꯗꯨ ꯅ ꯃꯥꯂꯛꯄ ꯄꯨꯂꯞ ꯇꯧꯕ ꯃꯌꯥꯝ ꯂꯥꯛꯑꯝꯅꯤꯕ ꯃꯃꯥꯡꯗꯁꯨ ꯑꯩꯈꯣꯏꯒꯤ ꯑꯃ ꯂꯥꯛꯈꯤꯗ꯭ꯔꯣ
ꯑꯥ
ꯣꯡꯝ ꯀꯟꯒꯤ ꯂꯥꯛꯄꯗꯣ ꯑꯗꯨꯗꯣ ꯑꯣꯏꯔꯝꯗꯧ ꯃꯥꯟꯕꯩ
ꯑ ꯑꯩꯣꯏꯗ ꯑ ꯌꯦꯡꯕꯨꯗꯤ ꯌꯦꯡꯉꯁꯤ
ꯍꯣꯏ ꯑꯗꯨ ꯃꯣꯏꯅ ꯇꯣꯂꯣꯞꯇꯣ ꯑꯗꯨ ꯀꯨꯟꯍꯨꯝꯗꯣꯏ ꯍꯥꯏꯔꯁꯨ ꯀꯨꯟ ꯃꯉꯥꯕꯨꯗꯤ ꯍꯥꯏꯔꯅꯤ ꯑꯗꯨ ꯑꯗꯨꯒ ꯐꯪꯗꯣꯏꯗꯨꯗꯤ ꯀꯨꯜꯍꯨꯝꯗꯣꯏꯅꯤꯗꯅ
ꯎꯝ
ꯑꯗꯣ ꯍꯧꯁꯦ ꯌꯦꯡꯉꯁꯦ ꯍꯥꯏꯗꯤ ꯑꯩꯈꯣꯏꯅ ꯇꯝꯃꯤꯁꯤꯒ ꯑꯃꯨꯛ ꯆꯥꯟꯅꯗ꯭ꯔꯗꯤ
ꯃꯥꯅꯦ ꯍꯥꯏꯗꯤ ꯑꯇꯩ ꯑꯇꯩ ꯀꯩ ꯂꯩꯕꯅꯣꯁꯨ ꯍꯥꯡꯗꯣꯛꯂꯁꯦ ꯃꯣꯏꯗꯤ ꯊꯕꯛ ꯄꯤꯕ ꯃꯐꯝꯅꯤꯗꯅ
ꯇ ꯑꯣꯏꯅ ꯄꯥꯝꯕ꯭ꯔꯣ ꯅꯠꯇ꯭ꯔꯒ ꯃꯤ ꯂꯥꯛ ꯋꯥꯔꯤ ꯁꯥꯕꯗ ꯑꯣꯏꯅ ꯄꯥꯝꯕ꯭ꯔꯣ
ꯔꯤ ꯁꯕ ꯋꯥꯔꯤꯔꯤ ꯁꯥꯕꯗꯨꯅꯗꯤ ꯐꯗꯨꯅꯦ ꯍ ꯁ ꯇꯕ꯭ꯔꯣ
ꯎꯝ ꯇꯥꯏ ꯃꯥꯅꯦ ꯇꯨ ꯇꯨꯠ ꯂꯥꯎꯑꯣꯅ
ꯑꯩꯈꯣꯏꯒꯤ ꯀꯩꯅꯣꯁꯦ ꯂꯥꯛꯑꯕꯩꯅꯦ
ꯎꯝ ꯃꯈꯥꯗꯁꯨ ꯃꯈꯥꯗꯁꯨ ꯑꯩꯈꯣꯏꯒꯤ ꯑꯩꯈꯣꯏꯒꯤ ꯂꯧꯊꯠꯄꯤꯗꯣ ꯂꯥꯛꯈ꯭ꯔꯦ ꯍꯧꯖꯤꯛ ꯒꯥꯔꯤ ꯇꯧꯔꯒ
ꯂꯥꯎꯊꯣꯛꯄꯤꯗꯣ ꯂꯥꯛꯑꯗꯤ ꯂꯥꯛꯍꯧꯔꯛꯑꯅꯤ
ꯂꯧꯥꯎꯔꯛꯑꯅꯤ ꯁ꯭ꯋꯥꯏꯗ
ꯎꯇꯗ ꯑꯗꯨꯝ ꯀꯨꯏꯔꯦꯅꯦ ꯑꯗꯨꯒꯤ ꯂꯧꯥꯎꯊꯠꯄꯤꯗꯣ
ꯀꯏꯅꯦ ꯑꯩ ꯔꯨꯝ ꯅꯥꯀꯟꯒꯤꯗꯣ
ꯃꯥꯁꯨ ꯇꯧꯅꯤꯅ ꯍꯥꯏꯔꯝꯕꯅꯤ
ꯑꯣ ꯑꯩꯈꯣꯏ ꯏꯃꯥꯟꯅꯕꯤꯗ
ꯎꯝ ꯑꯗꯣ ꯃꯥꯗꯤ ꯍꯣꯔꯦꯟ ꯆꯠꯄꯗ ꯌꯥꯎꯔꯣꯏ ꯍꯥꯏ
ꯑꯣ ꯃꯥꯗꯤ ꯍꯥꯏ ꯨ ꯇ
ꯑꯁ ꯊꯔꯣꯏ ꯊꯣꯡꯕ ꯆꯠꯅꯤꯡꯉꯦ ꯑꯃꯨꯛ
ꯑꯩꯁꯨ ꯆꯥꯅꯤꯡꯉꯦ ꯉꯔꯥꯡꯁꯨ ꯐꯪꯗꯦꯗꯅ
ꯎꯝ ꯑꯩꯈꯣꯏ ꯆꯥꯕ ꯁꯨꯝ ꯀꯟ ꯗꯨꯀꯥꯟꯒꯤꯗ ꯑꯣꯏꯅ ꯌꯥꯅꯤꯡꯉꯤ
ꯍꯣꯏ ꯑꯗꯨꯒꯤꯗꯣ ꯍꯥꯎꯕꯅꯤ
ꯃꯍꯤꯗꯨꯒ ꯆꯥꯛꯇꯨꯒ ꯆꯥꯕ ꯍꯥꯎꯅꯤ ꯂꯩꯔꯒ
ꯃꯣꯏ ꯑꯩꯈꯣꯏ ꯑꯩꯈꯣꯏꯔꯣꯝꯗꯁꯨ ꯑꯍꯣꯡꯕ ꯑꯃ ꯂꯩꯌꯦꯕ ꯑꯁ ꯄꯥꯎꯖꯥꯅꯤ ꯃꯍꯤꯨꯝ ꯍꯥꯎ ꯑꯣꯏꯅꯝꯃꯒ
ꯑꯥ ꯕꯖꯥꯔꯒꯤ ꯆꯥꯔꯨꯛ ꯂꯧꯔ ꯆꯥꯕꯤꯗꯣ ꯆꯥꯅꯤꯡꯉꯛꯑꯦ ꯌꯦꯟꯒ
ꯎꯝ ꯍꯥꯎꯕꯅꯦ ꯑꯣꯂꯒ ꯀꯗꯣ
ꯀꯣꯏꯩꯅꯣ ꯅꯣꯏ ꯃꯊꯛꯀꯤ ꯅꯪ ꯅꯥꯀꯟꯗꯣ ꯍꯧꯒꯠꯂꯕ꯭ꯔꯥ
ꯑꯣ ꯑꯗꯨꯒꯤꯅꯦ ꯅꯪ ꯇꯥꯔꯝꯃꯅꯤ ꯑꯗꯨꯝ ꯂꯥꯎꯔꯦ
ꯎꯝ ꯨꯝ ꯂꯥꯎꯕ ꯑꯃ ꯃꯈꯥꯁꯤꯗ ꯇꯥꯔꯛꯑꯦ
ꯈꯨꯅꯤꯡꯗ ꯆꯠꯄꯅꯦ ꯃꯥꯗꯤꯄꯥ ꯌꯥꯎꯗꯕꯅꯦ
ꯀꯩꯅꯣ ꯉꯗꯤ ꯌꯥꯝ ꯉꯜꯂꯤꯅ ꯃꯥꯗꯤ
ꯈꯪꯗꯦ ꯑꯦ ꯑꯣ ꯃꯣꯏ ꯄꯔꯤꯈ꯭ꯥ ꯋꯥꯠꯇ꯭ꯔꯦ ꯇꯥꯡ ꯇꯔꯨꯛ ꯇꯔꯠ ꯑꯃ ꯑꯣꯏꯕꯅꯦ
ꯑꯣ ꯃꯩ ꯀꯩꯅꯣꯒꯤ
ꯑ
ꯎꯝ ꯑ ꯃꯈꯥꯗꯁꯨ ꯀꯟꯅ ꯂꯥꯎꯔꯤꯀꯣ ꯁꯣꯝꯗ
ꯎꯝ ꯑꯃꯃ ꯑꯩꯈꯣꯏꯒꯤ ꯀꯩꯅꯣ ꯅꯨꯄꯥꯗꯣ ꯀꯣꯜ ꯇꯧꯔꯛꯑꯝꯃꯦ ꯑꯩ
ꯀꯩ ꯍꯥꯏꯔ ꯀꯣꯜ ꯇꯧꯔꯛꯏꯅꯣ
ꯇꯧꯔꯦ ꯑꯩ ꯀꯛꯈꯠꯈ꯭ꯔꯦ ꯑꯩ ꯍꯧꯖꯤꯛ ꯋꯥꯔꯤ ꯁꯥꯟꯅꯔꯤ ꯍꯥꯏꯦ
ꯎꯝ
ꯑꯩꯅ ꯑꯩꯒꯤꯗꯣ ꯂꯣꯏꯔꯦ ꯈꯣꯠꯂꯦ ꯍꯥꯏꯈꯤꯕꯅꯦꯕ ꯑꯗꯨꯒ ꯑꯅꯧꯕ ꯂꯥꯛꯇꯦ ꯈꯣꯠꯇꯦ ꯍꯥꯏꯕꯗꯣ ꯑꯗꯨ ꯃꯥꯅ ꯑꯗꯨ ꯍꯥꯏꯕꯗꯨ ꯐꯣꯟ ꯇꯧꯔꯛꯏꯕ
ꯑꯣ ꯑꯗꯨꯒꯤ ꯑꯣꯏꯔꯝꯅꯤ ꯍꯣꯔꯦꯟ ꯍꯪꯉꯨ
ꯃꯥꯁꯨ ꯃꯌꯥꯝꯒꯤ ꯋꯥꯀꯠꯁꯦ ꯇꯥꯕꯗ ꯋꯥꯗꯤ ꯋꯥꯖꯔꯝ
ꯋꯥꯅꯦ ꯑꯩꯅꯁꯨ ꯉꯔꯥꯡ ꯊꯥꯕꯅꯦ ꯑꯗꯣ ꯍꯜꯂꯛꯇꯦ
ꯎꯝ ꯍꯂꯗꯤꯌꯥ
ꯇꯩ ꯎꯗꯤ ꯑꯣꯏ
ꯀꯩ ꯍꯥꯏ ꯊ ꯍꯥꯏꯅꯣ
ꯎꯝ ꯂꯥꯛꯈꯤꯔꯣꯏꯗ꯭ꯔꯥꯅꯦ
ꯎ ꯑꯦꯃꯣ ꯍꯪꯗꯤ
ꯍꯪꯅꯣ ꯍꯥꯏꯗꯤ ꯃꯤꯒꯤꯗꯤ ꯂꯥꯛꯑꯒ ꯑꯩꯈꯣꯏꯒꯤ ꯂꯥꯛꯇꯦꯗꯅ
ꯎꯝ ꯑꯥꯑꯗꯤ ꯑꯃ ꯀꯩꯅꯣꯒꯤꯗꯣ ꯌꯥꯝ ꯁꯣꯏꯒꯟꯗꯕꯗꯣ ꯑꯗꯨ ꯑꯗꯨꯒꯤꯗꯣ ꯑꯣꯏꯅ ꯑꯗꯨ ꯍꯪꯒꯦ
ꯌꯥꯝ ꯁꯣꯏꯒꯗꯣꯗ ꯍꯧꯖꯤꯛꯀꯤ ꯅꯪꯅ ꯇꯧꯔꯤꯗꯣ
ꯑꯦ ꯑ
ꯑꯗꯨꯗꯨꯁꯨ ꯌꯥꯕꯨꯗꯤ ꯌꯥꯏ ꯑꯗꯣ ꯈꯪꯗꯦ
ꯎꯝ ꯇꯣꯉꯥꯟꯕ ꯈꯣꯟꯖꯦꯜꯅꯤꯀꯣ ꯀꯅꯥꯅ ꯅꯥꯔꯤꯗꯣ
ꯈꯪꯗꯦ ꯏ ꯃꯥꯅꯕꯤ
ꯑꯋꯥꯡꯕꯤꯗꯨꯔꯥ
ꯅꯠꯇꯦ
ꯑꯣ ꯅꯪ ꯅꯥꯀꯟꯒꯤꯗꯣ
ꯇꯥꯕ꯭ꯔꯥ
ꯎꯝ
ꯑꯩꯅꯁꯨ ꯃꯥꯟꯕ
ꯎꯝ ꯅꯪ ꯉꯁꯥꯏꯗꯒꯤꯩ ꯋꯥꯔꯤ ꯁꯥꯟꯅꯗꯕ꯭ꯔꯣ
ꯁꯥꯟꯅꯗꯦ ꯑꯩ ꯇꯟꯗꯅ
ꯑꯩꯅ ꯑꯇꯣꯞꯄꯒ ꯁꯥꯟꯅꯔꯝꯅꯦ ꯂꯩꯔꯤꯅꯦ
ꯑꯩ ꯑꯇꯣꯞꯄ ꯁꯥꯟꯅꯕꯗꯣ ꯍꯥꯏꯕ ꯇꯜꯂꯕ
ꯑꯇꯣꯞꯄ ꯍꯥꯏꯗꯤ ꯑꯩꯈꯣꯏ ꯏꯃꯥꯟꯅꯕꯤ ꯃꯔꯛꯇ ꯂꯩꯗꯅ
ꯁꯤꯤꯁꯨꯅꯤ ꯍꯥꯏꯔꯤꯕꯃ
ꯑꯥ
ꯐꯤ ꯁꯨꯅꯤ ꯍꯩꯔꯦ ꯑꯃꯅ ꯑꯃꯗꯨꯕꯨꯗꯤ ꯍꯪꯗ꯭ꯔꯦ ꯍꯧꯒꯠꯂꯝꯈꯤꯗꯧ ꯃꯥꯟꯗꯗꯅ ꯇꯣꯡꯉꯥꯟꯅ ꯆꯥꯛ ꯊꯣꯡꯉꯒ ꯆꯥꯕꯤꯗꯣ
ꯑꯥ ꯃꯥꯗꯣ ꯉꯔꯥꯡ ꯑꯃꯨꯛꯀ ꯇꯧꯁꯤ ꯑꯗꯣ ꯃꯥꯗꯣ ꯍꯦꯛꯇ ꯁꯣꯏꯔꯛꯄ ꯅꯪ ꯉꯔ ꯀꯩꯅꯣ ꯇꯧꯔꯒꯅꯦ ꯑꯗꯨꯝ ꯁꯦꯝꯦꯡꯗꯣꯛꯅꯕ ꯇꯧꯗꯣꯏꯅꯦ
ꯃꯥ ꯀꯌꯥꯔꯛ ꯇꯧꯈ꯭ꯔꯒꯦ
ꯑꯅꯤꯔ
ꯃꯥ ꯑꯇꯩꯒꯗꯤ ꯇꯧꯗꯕ꯭ꯔꯣ
ꯇꯧꯗꯕꯅꯤ ꯉꯁꯤꯁꯨ ꯇꯧꯁꯤ ꯍꯥꯏꯔꯛꯄꯅꯤ
ꯎꯝ ꯑꯝꯅ ꯍꯩꯔꯤꯔꯥ ꯍꯩꯇ꯭ꯔꯤꯔꯥ
ꯁꯪꯛꯇꯦ ꯁꯛ ꯆꯔꯔꯕꯅꯦꯕ
ꯑꯁ ꯌꯨꯝꯁꯨ ꯆꯠꯅꯤꯡꯉꯤ ꯁꯤꯗꯁꯨ ꯂꯩꯅꯤꯡꯉꯤ
ꯅꯦ ꯑꯩꯒꯤ ꯁꯤꯃꯁꯦ ꯄꯔꯤꯈꯥ ꯋꯥꯠꯇ꯭ꯔꯕꯅꯤꯅ ꯖꯨ ꯖꯥ ꯖꯨ ꯖꯥ ꯍꯧꯔꯛꯑꯅꯤ ꯍꯧꯖꯤꯛ ꯅꯥꯀꯣꯡ ꯃꯌꯥꯁꯤꯗ ꯁꯤꯡ ꯉ ꯌꯔꯅ
ꯍꯣꯏ ꯑꯗꯨꯗꯒꯤ ꯅꯪ ꯌꯥꯔꯛꯑꯔꯣꯏ ꯁꯅꯕ
ꯌꯥꯔꯔ ꯑꯩ ꯃꯈꯜ ꯆꯦꯜꯂ ꯆꯦꯜꯂ
ꯎꯝ ꯍꯣꯏ ꯑꯩꯁꯨ ꯅꯨꯡꯗꯥꯡ ꯊꯣꯛꯑꯊꯑꯁꯤꯅꯅꯤ
ꯎꯝ ꯏꯊꯟꯇ ꯅꯍꯥꯟ ꯂꯩꯔꯤꯉꯩꯗꯗꯤ ꯅꯨꯡꯉꯥꯏꯌꯦꯕ ꯍꯧꯖꯤꯛꯇꯤ ꯍꯥꯏꯔꯒ ꯂꯥꯡꯒꯟꯕꯒ ꯖꯨ ꯖꯥ ꯖꯨ ꯖꯥ ꯍꯧꯔꯛꯇꯣꯏꯔꯅꯤ ꯍꯛ
ꯎ ꯅꯪ ꯑꯃꯗꯨꯗꯤ ꯂꯥꯛꯇ꯭ꯔꯤꯕꯣ ꯑꯗꯨ ꯅꯠꯇꯕꯗꯣ
ꯇꯨꯔꯦ ꯂꯣꯏꯅ ꯑꯩꯒꯤ
ꯁꯨꯔꯦ
ꯑ
ꯎ ꯑꯗꯨꯏꯗꯤ ꯅꯪꯒꯤ ꯅꯥꯀꯟꯗ ꯂꯩꯕ ꯀꯥ ꯆꯧꯅ ꯆꯠꯂꯁꯅꯨ
ꯑꯥ ꯑꯗꯨ ꯁꯥꯟꯅꯔꯗꯣꯏꯅꯦ ꯑꯗꯨ ꯃꯌꯥꯝꯒꯤ ꯑꯣꯏꯕꯅꯤꯅꯅꯦ ꯍꯦꯛꯇ ꯐꯪꯗꯕ ꯌꯥꯎꯋꯤ
ꯍꯣꯏ ꯄꯔꯤꯈꯥ ꯃꯌꯥꯝ ꯑꯣꯏꯔꯛꯑꯗꯤ ꯑꯗꯨꯗ ꯂꯣꯏ ꯄꯥꯟꯅꯕꯅꯦ
ꯎꯝ ꯅꯨꯡ ꯅꯨꯡ ꯇꯧꯕ꯭ꯔꯥ
ꯇꯧꯕ ꯑꯃ ꯃꯈꯥꯗ ꯂꯣꯏꯅ ꯃꯈꯣꯟ ꯊꯣꯛꯏ
ꯗꯝ ꯇꯧꯔꯅꯤ
ꯀꯖꯤꯦ
ꯁꯤꯒꯤꯅꯦ ꯈꯪꯗꯦ ꯃꯅꯥꯁꯤ ꯄꯪꯕꯩꯔ ꯈꯪꯗꯦ ꯅꯨꯡ ꯗꯡ ꯅꯨꯡ ꯗꯡ
ꯐꯖꯅ ꯆꯠꯄꯥꯏꯇꯕ꯭ꯔꯕ
ꯃꯈꯣꯡꯗꯣ ꯈꯣꯡꯄꯥꯛ ꯌꯥꯎꯗꯦꯌꯦ ꯃꯥꯗꯣ ꯑꯗꯨꯒꯤ
ꯅꯪꯒꯤ ꯑꯃ ꯁꯥꯟꯅꯔ ꯂꯣꯏꯕꯗꯣ ꯑꯗꯨ ꯀꯨꯟꯊ꯭ꯔꯥꯗ ꯍꯦꯟ ꯊꯣꯛꯣꯛꯇ꯭ꯔꯕꯣ
ꯑꯥ ꯊꯣꯡꯗꯦ
ꯑꯗꯨꯗꯤ ꯂꯣꯏꯔꯝꯃꯅꯤꯀꯣ ꯑꯗꯨꯗ
ꯑ ꯑꯗꯨꯗ ꯃꯥꯅꯉꯥꯏꯀꯨ ꯃꯥꯦ
ꯀꯩ ꯀ
ꯈꯪꯗꯦ ꯑꯗꯨ ꯍꯥꯏꯔꯒ ꯃꯥꯅ ꯑꯃꯨꯛ ꯇꯧꯔꯛꯄ ꯍꯧꯖꯤꯛ ꯍꯧꯖꯤꯛ ꯇꯧꯔꯛꯄꯗ
ꯑꯣ ꯑꯗꯨ ꯁꯤ ꯂꯣꯏꯔꯀꯥꯟꯗ ꯍꯪꯉꯨ
ꯎꯝ ꯐꯝ
ꯅꯪꯗꯤ ꯑꯇꯩ ꯍꯥꯄꯛꯇꯨ ꯂꯩꯕ꯭ꯔꯥꯅ
ꯎꯝ ꯁꯤ ꯏꯂꯈꯅ ꯐꯠꯇꯅꯦꯔꯣ ꯍꯪꯦ
ꯎꯝ ꯑꯗꯣ ꯃꯥꯒ ꯑꯩꯈꯣꯏꯒ ꯃꯅꯗ꯭ꯔꯤꯁꯤꯅ ꯀꯃꯥꯏꯅ ꯇ